ꯍꯥꯥ
ꯍꯜꯂꯣ ꯑꯥ ꯇꯥꯔꯦ ꯇꯥꯔꯦ
ꯅꯣꯏ ꯑꯗꯥꯏ ꯋꯥꯏꯗꯗꯤ ꯂꯥꯏꯒ ꯍꯔꯥꯎꯗ꯭ꯔꯣ
ꯑꯁ ꯂꯥꯏ ꯍꯔꯥꯎꯕ ꯃꯈꯣꯟ ꯑꯝꯗꯤ ꯇꯥꯏ ꯀꯥꯏꯗꯅ ꯈꯪ
ꯎꯝ ꯎ ꯂꯥꯏ ꯍꯔꯥꯎꯅꯩ ꯑꯩꯈꯣꯏ ꯁꯥꯏꯖꯦ ꯑꯗꯨꯅ ꯂꯥꯏ ꯍꯔꯥꯎ
ꯀꯩꯅꯣꯗ ꯍꯔꯥꯎꯋꯦ ꯍꯥꯏꯕ ꯃꯥ ꯂꯥꯏꯈꯨꯔꯦꯝꯕꯤ ꯍꯔꯥꯎꯋꯦ ꯍꯥꯏꯕ ꯃꯥ
ꯑꯗꯣ ꯈꯣꯏꯒꯤ
ꯀ꯭ꯋꯥꯊꯦꯜ
ꯂꯥꯏ ꯍꯔꯥꯎꯕꯁꯦ ꯃꯅꯥꯛ ꯅꯛꯄꯗꯤ ꯈꯔꯗꯤ ꯅꯨꯡꯉꯥꯏꯕ ꯋꯥꯠꯄꯅꯦ ꯍꯥꯏꯗꯤ ꯃꯈꯣꯟ ꯃꯌꯥꯝꯗꯨꯅꯀꯣ ꯑꯗꯨꯕꯨ ꯂꯥꯏ ꯍꯔꯥꯎꯕꯁꯦ ꯑꯃ ꯇꯪ ꯀꯩꯅꯣ ꯊꯣꯛꯄꯅꯦ ꯅꯨꯡꯗꯤ ꯅꯨꯡꯉꯥꯏꯕꯅꯦ ꯈꯣꯏꯒꯤ ꯑꯥ ꯀꯣ ꯑꯉꯥꯡꯁꯤꯡ ꯀꯔꯤ ꯀꯔꯥ ꯑꯈꯣꯏꯒꯤ ꯑ ꯖꯒꯣꯏ ꯁꯥꯕ ꯀꯔꯤ ꯀꯔꯤ ꯈꯣꯏꯒꯤ ꯆꯠꯅꯕꯤ ꯑꯃ ꯑꯣꯏꯅꯀꯣ ꯍꯥꯏꯗꯤ ꯈꯣꯏꯒꯤ ꯅꯤꯌꯨ ꯈꯣꯏꯒꯤ ꯃꯩꯇꯩꯒꯤ ꯀꯩꯅꯣ ꯐꯖꯩꯗꯅꯀꯣ ꯃꯥꯒꯤ ꯃꯑꯣꯡꯁꯦ ꯑꯗꯨꯗꯨꯅ ꯈꯣꯏꯒꯤ ꯁꯥꯗꯅ ꯈꯣꯠꯇꯅ ꯑꯉꯥꯡ ꯅꯨꯄꯥꯁꯤꯡꯗ ꯑꯣꯏꯔꯣ ꯍꯥꯏꯗꯤ ꯇꯧꯏꯅꯦꯕ
ꯂꯥꯏ ꯂꯝ ꯊꯣꯛꯄ ꯂꯥꯏ ꯂꯝ ꯊꯣꯛꯄꯗꯅꯦ ꯅꯪ ꯑꯗꯨꯝ ꯚꯤꯗꯤꯑꯣꯒꯨꯝꯕꯗ ꯌꯦꯡꯉꯕ ꯈꯪꯗꯦ ꯑꯩꯁꯨ ꯑꯝꯇ ꯗꯥꯏꯔꯦꯛꯇꯤ ꯌꯦꯡꯗ꯭ꯔꯤꯕꯔꯤꯕꯀꯣ ꯗꯣꯔꯤꯗꯤꯡ ꯑꯃ ꯑ ꯂꯥꯏ ꯂꯝ ꯊꯣꯛꯄꯅꯤ ꯇꯧꯔꯀꯥꯟꯗ ꯃꯣꯏ ꯂꯥꯏꯗꯣ ꯄꯨꯔꯦꯗꯅꯀꯣ ꯃꯤ ꯈꯔꯅ ꯗꯣꯂꯥꯏꯗꯒ ꯊꯥꯡꯒꯠꯂ ꯄꯨꯨꯏꯗꯅ ꯑꯗꯨꯒ ꯑ ꯃꯣꯏꯗꯣ ꯑꯃꯛ ꯀꯣꯏꯆꯦꯜꯒꯨꯝꯕꯒꯨꯝꯕ ꯆꯦꯜꯂꯀꯥꯟꯗꯒ ꯂꯥꯏꯅ ꯀꯩꯅꯣ ꯇꯧꯔꯛꯏꯅꯤ ꯀꯥꯏꯅꯒ ꯃꯤꯅꯒ ꯐꯥꯅꯩꯗꯅꯀꯣ
ꯎꯝ
ꯎꯔꯕ ꯑꯗꯨ ꯚꯤꯗꯤꯑꯣꯗꯒꯨꯝꯕ
ꯍꯥ ꯑꯔꯣꯏꯕ ꯅꯨꯃꯤꯠꯇ ꯇꯧꯕꯗꯨꯔꯣ
ꯗꯟ ꯑꯔꯣꯏꯕ ꯅꯨꯃꯤꯠ ꯅꯠꯇꯕꯁꯨ ꯍꯥꯏꯗꯤ ꯂꯥꯏ ꯂ ꯊꯣꯛꯄ ꯂꯝꯕꯤꯗꯒ ꯂꯥꯏꯗꯣ ꯂꯥꯏꯗꯒ ꯍꯥꯞꯄ ꯄꯨꯔꯒ ꯑꯃ ꯒꯨꯔꯨꯡ ꯒꯨꯔꯨꯡꯒ ꯆꯦꯜꯂꯒ ꯑꯃ ꯂꯥꯏ ꯉꯥꯎꯌꯦ ꯂꯥꯏ ꯉꯥꯎꯌꯦꯒ ꯇꯧꯔꯒ ꯑꯃ
ꯑꯣ ꯑꯗꯣ ꯈꯪꯗꯤ ꯈꯪꯗꯦ ꯂꯪꯊꯣꯛꯄꯗꯨꯕꯨꯗꯤ ꯎꯔꯦ ꯋꯥ ꯍꯥꯏꯗꯤ ꯈꯣꯏꯒꯤ ꯄꯨꯈꯤ
ꯂꯪꯗꯤ ꯂꯪꯊꯣꯛꯇꯕꯅꯤꯍꯦ
ꯍꯣ ꯑꯗꯨ ꯈꯪꯗꯦꯕ ꯑꯩꯁꯨ ꯍꯥꯏꯗꯤ ꯑꯩ ꯌꯥꯎꯕ ꯅꯠꯇ꯭ꯔꯤꯕꯅꯤꯅꯀꯣ ꯈꯣꯏꯒꯤ ꯃꯤ ꯃꯌꯥꯝꯖꯦ ꯄꯨꯂꯞ ꯆꯠꯂ ꯀꯥꯟꯗ ꯗꯕ
ꯑꯁ ꯑꯩꯁꯨ ꯌꯥꯎꯕ ꯅꯠꯇꯦꯍꯦ ꯚꯤꯗꯤꯑꯣꯗꯒ ꯎꯕ꯭ꯔꯥ ꯍꯪꯕꯅꯦ ꯑꯁ ꯅꯪ ꯍꯥꯏꯗꯣ ꯅꯠꯇꯦ
ꯅꯠꯇꯦ ꯅꯠꯇꯦ ꯑꯩ ꯎꯗꯔꯤꯗ ꯑꯩꯅ ꯈꯜꯂꯤꯁꯤ ꯈꯣꯏꯒꯤ ꯄꯨꯈꯤꯗ ꯀꯨꯝꯊꯔꯛ
ꯑꯗꯨꯗꯤ ꯂꯥꯏ ꯏꯀꯧꯕꯩꯅꯤ
ꯑꯣ ꯏꯀꯧꯕꯕ꯭ꯔꯥ ꯊꯧꯕꯨꯁꯤꯡ ꯀꯩꯅꯣꯗꯨꯅ ꯍꯥꯏꯇꯥꯔꯦ ꯌꯥꯎꯔꯤꯕ ꯑꯍꯟ ꯑꯣꯏꯕ ꯑꯗꯒꯤ ꯌꯥꯎꯔꯤꯕ ꯊꯕꯨ ꯑꯗꯨꯁꯤꯡꯗꯨꯅ ꯇꯧꯕꯗꯣ ꯑꯗꯨ ꯋꯥꯟꯅꯦꯗ
ꯖꯒꯣꯏꯒ ꯁꯥꯗꯅ ꯃꯌꯥꯝ ꯇꯧꯕꯗꯣ ꯂꯥꯏ ꯍꯔꯥꯎꯕꯒꯤ ꯈꯣꯏꯒꯤ ꯂꯥꯏꯔꯣꯏꯗ ꯀꯗꯤ ꯈꯣꯏꯒꯤ ꯃꯨꯛꯅꯥ ꯍꯥꯏꯕ ꯀꯣ ꯃꯨꯛꯅꯥ ꯀꯥꯏꯖꯦ ꯅꯨꯡꯉꯥꯏꯕꯅ‌ꯦ ꯌꯦꯡꯕꯗ ꯀꯣ ꯏꯕꯦꯟꯗꯧꯒꯤ ꯄꯅꯥ ꯏꯕꯨꯙꯧꯒꯤ ꯄꯅꯥ ꯍꯥꯏꯔꯒꯀꯣ ꯈꯪꯅꯔꯤ ꯁꯦ ꯈꯣꯏꯒꯤ ꯇꯣꯉꯥꯟ ꯇꯣꯉꯥꯟꯅꯀꯣ ꯑꯁꯤ ꯌꯥꯝ ꯅꯨꯡꯉꯥꯏꯕ ꯄꯣꯠꯅꯦꯕ ꯁꯦ
ꯄꯣꯠ ꯅꯦꯕ ꯁꯦ
ꯃꯌꯥꯝꯅ ꯁꯥꯟꯅꯕꯗꯨꯗ ꯑꯦ ꯍꯥꯏꯗꯤ ꯅꯨꯡꯉꯥꯏꯔꯤꯅꯦꯕ ꯃꯌꯥꯝꯁꯤꯅ ꯌꯦꯡꯉ ꯀꯣ ꯑꯗꯒꯤ ꯂꯣꯏꯔꯛꯄꯗ ꯍꯥꯏꯗꯤ ꯊꯃꯣꯏꯗ ꯄꯦꯟꯕ ꯃꯤꯁꯨ ꯌꯥꯎꯔꯤꯅꯦꯕ ꯑꯦ ꯃꯥꯒꯤ ꯈꯨꯁꯥꯟꯅꯁꯦ ꯌꯥꯝ ꯐꯖꯩꯍ‌ꯦ ꯀꯥꯏꯅꯀꯣ ꯈꯣꯏꯒꯤ ꯂꯩꯗꯅ ꯑꯗꯨꯃꯥꯏꯅ ꯇꯧꯔꯛꯀꯥꯟꯗꯨꯗ ꯈꯣꯏꯒꯤ ꯄꯩꯁꯥꯒꯁꯦ ꯑꯗꯨꯝ ꯍꯥꯏꯗꯤ ꯊꯥꯅꯤꯡꯕ ꯃꯤꯅꯕꯨꯗꯤ ꯊꯥꯕ ꯌꯥꯏꯌꯦꯕ ꯑꯗꯨ ꯊꯥꯅꯤꯡꯗꯕ ꯃꯤꯅꯗꯤ ꯊꯥꯗ꯭ꯔꯁꯨ ꯑꯗꯨꯝ ꯀꯥꯏꯗꯦꯗꯅꯀꯣ ꯑꯗꯨꯃꯥꯏ ꯂꯩꯔꯦꯕ ꯑꯗꯨꯅꯦꯕ ꯑ ꯊꯥꯅꯤꯡꯕ ꯃꯤꯗꯨꯗ ꯆꯪꯖꯟꯂꯛ ꯑꯁ ꯁꯤ ꯑꯉꯥꯡꯖꯤꯗꯤ ꯐꯖꯩ ꯍꯦ ꯀꯤꯏꯅꯒ‌ ꯇꯧꯔ ꯁꯥꯟꯅꯕꯒ‌ꯣ ꯈꯨ ꯌꯥꯝ ꯐꯖꯕ ꯂꯩꯗꯅꯀꯣ ꯈꯣꯏꯒꯤ ꯈꯨꯁꯥꯅ ꯍꯥꯏ
ꯎꯝ
ꯑꯗꯣ ꯈꯣꯏꯒꯤ
ꯑꯅꯝꯕ ꯑꯩꯈꯣꯏꯅ ꯌꯦꯡ
ꯈꯣꯏꯅꯒ ꯏꯚꯦꯟ ꯇꯧꯒ ꯏꯕꯨꯙꯧꯒ ꯑꯗꯨꯝ ꯁꯥꯟꯅꯕꯁꯦ ꯑꯅꯝꯕ ꯃꯇꯝꯗꯗꯤ ꯄꯦꯟꯗꯧꯅ ꯑꯗꯨꯝ ꯉꯝꯒꯜꯂꯦ ꯀꯣ ꯑꯩꯈꯣꯏꯒꯤ ꯑ ꯏꯚꯦꯟꯗꯧ ꯍꫭꯏꯅ ꯑꯗꯨꯝ ꯁꯥꯟꯅꯕ ꯈꯣꯠꯄ ꯑꯃ ꯇꯧꯔꯁꯨ ꯑꯗꯨꯝ ꯃꯌꯥꯝꯁꯤ ꯌꯦꯡꯉꯨꯔꯗꯤꯀꯣ꯫ ꯑꯗꯨꯝ ꯑꯗꯨꯃꯥꯏꯅ ꯑꯗꯨꯝ ꯂꯩꯕꯅꯦ ꯉꯝꯒꯜꯂꯦꯕ ꯏꯚꯦꯟꯗꯧꯅ꯫ ꯀꯣ ꯏꯕꯨꯗꯧꯇꯒꯤ꯫ ꯑꯗꯨꯝ ꯐꯖꯕꯁꯨ ꯑꯗꯨꯝ ꯌꯥꯎꯕꯅꯦ ꯁꯥꯟꯅꯕꯗ ꯑꯗꯨꯒ ꯏꯕꯨꯗꯧꯅ ꯊꯥꯕꯁꯨ ꯌꯥꯎꯋꯤ ꯑꯗꯨꯑꯣꯏꯁꯨ ꯏꯕꯦꯟꯗꯧꯅ ꯂꯣꯏꯔꯛꯄꯗ ꯑꯩꯈꯣꯏꯒꯤ ꯍꯥꯏꯇꯥꯔꯦ꯫ ꯉꯝꯒꯜꯂꯦꯕ ꯏꯌꯥꯝ ꯌꯥꯝꯅ ꯉꯝꯕꯗꯣ ꯀꯣ ꯑꯗꯨꯃꯥꯏꯅ ꯑꯣꯏꯔꯦ꯫ ꯑꯗꯨ ꯅꯨꯡꯉꯥꯏꯕꯅꯦ ꯃꯨꯛꯅꯥꯒꯨꯝꯕꯁꯦ꯫ ꯑꯩꯈꯣꯏꯒꯤ ꯂꯝꯖꯦꯟ ꯀꯩꯀꯩ ꯊꯥꯔꯨꯔꯅꯤ ꯂꯝꯖꯦꯟ ꯀꯩꯀꯩ ꯊꯥꯔꯨꯔꯒ ꯍꯜꯂꯛ ꯄ ꯀꯥꯟꯗ ꯑꯩꯈꯣꯏꯒꯤ ꯃꯣꯏꯒꯤ ꯌꯦꯟꯊꯣꯛꯀꯗꯕ ꯈꯣꯠꯀꯗꯕꯁꯨ ꯄꯨꯂꯞ ꯀꯣꯟꯅ ꯇꯧꯕ꯭ꯔꯥ ꯅꯠꯇ꯭ꯔꯒꯅ ꯂꯥꯛꯄꯒꯤ ꯍꯧ ꯑꯗꯨꯗ ꯑꯗꯨꯝ ꯌꯦꯟꯊꯣꯛꯄ꯭ꯔꯥ ꯀꯩꯅꯣꯝ ꯇꯧꯕꯅꯦ꯫ ꯑꯩ ꯀꯥꯥꯎꯔꯦ꯫ ꯑꯗꯨ ꯍꯦꯛ ꯂꯣꯏꯔꯀꯥꯟꯗ ꯑꯩꯈꯣꯏꯒꯤ ꯀꯩꯅꯣ ꯇꯧꯗꯣꯏꯅꯦ ꯍꯥꯏꯇꯥꯔꯦꯀꯣ꯫ ꯉꯥꯏꯍꯥꯛꯇꯪꯈꯛ ꯂꯩꯔꯤꯕ ꯑꯩꯈꯣꯏꯒꯤ ꯏꯕꯨꯗꯧ ꯄꯅꯥ ꯏꯄꯦꯟꯗꯧ ꯄꯅꯥ ꯆꯪꯉꯛꯑꯒ ꯑꯩꯈꯣꯏꯒꯤ ꯃꯣꯏꯒꯤ ꯈꯨꯗꯩ ꯀꯩꯀꯩ ꯁꯦꯝꯕ ꯈꯣꯠꯄ ꯂꯣꯏꯅ ꯇꯧꯔꯅꯦꯕ꯫ ꯀꯣ ꯃꯣꯏꯒꯤ ꯇꯥꯛꯄꯤꯕ ꯇꯝꯕꯤꯕ ꯅꯠꯇ꯭ꯔꯒꯅ ꯃꯃꯥꯟꯅꯕ ꯑꯣꯏꯔꯁꯨꯅꯨ ꯑꯃ ꯑꯣꯏꯔꯁꯨꯅꯨ ꯃꯣꯏ ꯂꯣꯏ ꯁꯤ ꯁꯦꯝꯃꯅꯦꯕ ꯑꯗꯨꯗꯒꯤ ꯃꯊꯪ ꯃꯊꯪꯀꯣ ꯑꯗꯨꯅꯦꯕ ꯌꯥꯝ ꯊꯤ ꯅꯨꯡꯉꯥꯏꯕꯅꯦ ꯌꯦꯡꯕꯗꯀꯣ꯫ ꯃꯤ ꯑꯦꯗꯤꯛ ꯆꯨꯕ ꯃꯤ ꯂꯩꯌꯦꯕ꯫ ꯀꯣ ꯃꯨꯛꯅꯥ ꯍꯦꯛ ꯇꯧꯕꯒ ꯌꯦꯡꯅꯤꯡꯕ꯫ ꯑꯗꯨꯒ ꯃꯨꯛꯅꯥꯒꯨꯝꯕ ꯑꯣꯏꯁꯨꯅꯨ ꯅꯠꯇ꯭ꯔꯒꯅ ꯐꯨꯠꯕꯣꯜ ꯑꯣꯏꯁꯅꯨ ꯑꯃ ꯑꯣꯏꯁꯅꯨꯀꯣ꯫ ꯃꯤꯁꯦ ꯌꯦꯡꯍꯟꯅꯤꯡꯕ ꯌꯦꯡꯅꯤꯡꯕ ꯈꯣꯏꯒꯤ ꯏꯁꯥꯗ ꯑꯦ ꯁꯤꯃ ꯇꯧꯔꯗꯤ ꯌꯦꯡꯒꯦꯍꯦ ꯀꯥꯏ ꯈꯟꯖꯕ ꯍꯥꯏꯇꯥꯔꯦ ꯑꯗꯨꯃꯥꯏꯅ ꯂꯩꯌꯦꯕꯀꯣ꯫
ꯑꯧ ꯃꯤ ꯌꯥꯝꯃꯦꯝ ꯆꯠꯅꯩꯗ ꯃꯨꯛꯅꯥꯒꯨꯝꯕꯗ꯫
ꯎꯝ꯫
ꯍꯥꯏꯗꯤ ꯑꯍꯟꯁꯨ ꯉꯥꯏꯔꯦ ꯑꯩ ꯃꯨꯛꯅꯅꯤ ꯀꯥꯏꯗꯤ ꯆꯥꯛꯀ ꯉꯟꯅꯒ ꯊꯣꯡꯇꯣꯛꯑꯒ ꯆꯠꯅꯔꯝꯃꯤꯗ꯫
ꯎꯝ꯫
ꯑ ꯍꯧꯖꯤꯛꯀꯥꯟꯁꯤ ꯂꯥꯏ ꯍꯔꯥꯎꯕꯒꯨꯝꯕꯒꯁꯦ ꯐꯖꯅ ꯇꯧꯈꯤꯗ꯭ꯔꯦꯗ꯫ ꯂꯥꯟꯁꯤꯅ ꯑꯃꯨꯛ ꯐꯖꯅ ꯇꯧꯔꯝꯃꯤ ꯑꯃꯨꯛ ꯇꯧꯕꯈꯤꯗ꯭ꯔꯦ꯫
ꯎꯝ ꯍꯣꯏ ꯏꯔꯥꯡ ꯀꯩ ꯀꯩ ꯇꯧꯈꯤꯕꯗꯣ꯫
ꯎꯝ꯫
ꯑꯁꯤꯁꯤꯅ ꯃꯔꯝ ꯑꯣꯏꯔꯒ ꯑꯩꯈꯣꯏꯒꯤ ꯑꯥ ꯂꯥꯏ ꯍꯔꯥꯎꯕ ꯈꯣꯠꯄꯁꯦ ꯅꯣꯡꯃꯗ ꯍꯦꯟꯅ ꯇꯧꯅꯗꯦꯕ ꯑꯗꯣ ꯑꯩꯈꯣꯏꯒꯤ ꯅꯣꯡꯃ ꯍꯥꯏꯁꯦ ꯉꯁꯤ ꯏꯀꯧ ꯈꯠꯂꯅꯤ ꯑꯗꯨꯒ ꯍꯌꯦꯡ ꯑꯌꯨꯛꯇꯔ ꯀꯩꯅꯣ ꯑꯩꯈꯣꯏꯒꯤ ꯑꯃ ꯑ ꯂꯥꯏꯔꯣꯏꯒꯤ ꯍꯥꯏꯗꯤ ꯃꯨꯛꯅꯥ ꯀꯩꯀꯩ ꯇꯧꯗꯕꯤꯗꯀꯣ ꯑꯩꯈꯣꯏ ꯒꯤ ꯂꯥꯏ ꯏꯀꯧ ꯈꯠꯄ ꯍꯥꯏꯕ꯭ꯔꯥ ꯀꯩꯅꯣ ꯏꯀꯧꯕ ꯍꯥꯏꯕ꯭ꯔꯥ ꯑꯗꯨꯃꯥꯏꯅ ꯑꯗꯨ ꯑꯗꯨꯒ ꯂꯣꯏꯁꯤꯟꯈꯤꯗꯣꯏꯅꯦꯕ ꯑꯗꯨꯃꯥꯏꯅ ꯑꯗꯨꯝ ꯍꯧꯖꯤꯛꯁꯦ ꯇꯧꯔꯦ ꯑꯗꯣ ꯁꯤꯗ ꯂꯥꯏ ꯍꯔꯥꯎꯕ ꯑꯃ ꯇꯥꯔꯤꯁꯤꯗꯤꯀꯣ ꯑꯗꯨꯝ ꯀꯔꯤꯝꯐꯧꯕ ꯀꯩꯅꫭ ꯇꯧꯗꯦ ꯐꯖꯅ ꯇꯧꯋꯦ ꯅꯨꯃꯤꯠ ꯍꯨꯝꯅꯤ ꯃꯔꯤꯅꯤꯃꯨꯛꯇꯤ ꯁꯨꯔꯝꯃꯅꯤ ꯇꯧꯔꯤꯁꯦ ꯌꯥꯝ ꯐꯖꯅ ꯇꯧꯋꯤꯗ ꯑꯗꫭ ꯃꯔꯛ ꯃꯔꯛꯇ ꯇꯧꯕꯝ ꯀꯣ ꯖꯒꯥ ꯖꯒꯥꯗꯨꯒꯤ ꯃꯇꯨꯡ ꯏꯜꯂꯦ ꯇꯧꯕ ꯇꯧꯗꯕ ꯍꯥꯏꯕꯁꯦꯀꯣ ꯍꯧꯖꯤꯛꯀꯥꯟꯒꯤ ꯂꯝꯕꯤ ꯏꯐꯨꯜꯁꯤꯕꯨ ꯒꯥꯔꯤ ꯑꯆꯧꯕꯗ ꯆꯠꯄ ꯑꯣꯏꯔꯗꯤ ꯐꯩꯗꯅ ꯅꯠꯇ꯭ꯔꯥ
ꯑꯁ ꯃꯆꯥꯗꯒ ꯆꯠꯂꯗꯤ ꯀꯥꯏꯗꯒꯤ ꯍꯥꯃꯨꯛ ꯇꯩ ꯃꯥꯜꯂꯤ
ꯑꯥ ꯑꯗꯨꯅꯦꯕ ꯇꯧꯔꯤꯁꯦ ꯑꯩꯈꯣꯏꯁꯨ ꯍꯥꯃꯨꯛ ꯇꯩꯕ ꯆꯞ ꯃꯥꯟꯅꯩ ꯍꯥꯏꯕ ꯃꯥꯏꯁꯦ ꯐꯤ ꯑꯇꯣꯞꯄꯅ ꯅ ꯇꯩꯊꯣꯛꯎꯔꯕ ꯑꯉꯧꯕꯗꯣ ꯑꯗꯨꯝ ꯃꯨꯁꯤꯟꯈ꯭ꯔꯅꯤ ꯑꯗꯨꯝ ꯌꯥꯗꯦꯕ ꯇꯧꯔꯤꯁꯦ ꯏꯐꯨꯜꯁꯦ ꯌꯥꯝꯅ ꯊꯣꯛꯀꯜꯂꯦ ꯍꯥꯏꯇꯥꯔꯦ ꯀꯣ ꯐꯖꯅꯗꯤ ꯊꯣꯛꯑꯦ ꯖꯒꯥꯗ ꯑꯩꯈꯣꯏꯒꯤ ꯈꯔ ꯎꯝ ꯈꯔ ꯑꯩꯈꯣꯏꯒꯤ ꯇ꯭ꯔꯦꯛꯇꯔꯅꯒꯨꯝꯕ ꯊꯧꯈꯤꯕ ꯑꯣꯏꯁꯅꯨ ꯑꯗꯨꯗꯨꯅ ꯑꯗꯨꯝ ꯍꯦꯜꯂꯤꯅꯤꯗ ꯑꯇꯩꯩꯅ ꯅꯠꯇꯦꯕ ꯑꯩꯈꯣꯏꯅ ꯅꯥꯆꯦꯛꯇ ꯅꯣꯡꯃ ꯇꯥꯔꯛꯄꯒꯤꯁꯨ ꯈꯔ ꯑꯃ ꯂꯩꯖꯔꯦ ꯑꯩꯈꯣꯏꯒꯤꯀꯣ ꯑꯗꯨ ꯅꯠꯇꯕꯤꯗꯁꯨ ꯅꯣꯡ ꯇꯥꯕ ꯅꯠ ꯇꯕꯤꯗ ꯑꯩꯈꯣꯏꯒꯤ ꯇ꯭ꯔꯦꯛꯇꯔ ꯅꯒꯨꯝꯕ ꯊꯧꯒꯤꯕ ꯀꯣ ꯑꯗꯨꯒꯤ ꯏꯐꯨꯜ ꯒꯨꯝꯕꯗꯨꯅꯁꯨ ꯊꯣꯛꯍꯜꯂꯤꯅꯦ ꯍꯥꯏꯇꯥꯔꯦ ꯀꯣ ꯑꯇꯩꯩꯅꯗꯤ ꯅꯠꯇꯦꯗ ꯑꯗꯨꯒꯤꯅꯦꯕ ꯑꯇꯩꯒꯤ ꯅꯠ ꯃꯥꯒꯤ ꯅꯨꯡꯁꯥꯗꯨꯅ ꯄꯨꯔꯒ ꯑꯗꯨꯝ ꯀꯪꯁꯤꯟꯈ꯭ꯔꯕꯅꯤꯅ ꯃꯥꯒꯤ ꯀꯪꯁꯤꯜꯂꯤꯗꯨ ꯑꯗꯨꯝ ꯇ ꯊꯧꯔꯃꯤꯅ ꯑꯗꯨꯝ ꯆꯥꯛꯈꯥꯏꯕꯗꯣ ꯑꯗꯨꯗꯨꯅ ꯑꯗꯨꯝ ꯀꯣ ꯄꯥꯛꯁꯟꯕꯅꯦꯕ ꯑꯇꯩꯗ ꯅꯠꯇꯦꯕ ꯑꯩꯈꯣꯏꯅ ꯂꯧꯕꯨꯛꯇꯒꯤ ꯁꯨꯃꯥꯏꯅꯒ ꯂꯥꯛꯑꯦ ꯍꯥꯏꯔꯤꯁꯤ ꯍꯣꯏ ꯅꯨꯡꯁꯤꯠꯅ ꯁꯤꯠꯄꯗ ꯈꯔ ꯑꯃ ꯍꯨꯝꯃꯛꯄꯩꯁꯦ ꯃꯍꯧꯁꯥꯅꯤ ꯅꯠꯇ꯭ꯔꯥ ꯑꯗꯨꯒ ꯑꯗꯨ ꯅꯠꯇꯕꯤꯗ ꯑꯅꯝꯕꯅꯗꯤ ꯑꯗꯨꯃꯥꯏꯅꯗꯤ ꯊꯣꯛꯑꯦ ꯑꯗꯨꯅꯤꯗ ꯇꯧꯔꯤꯁꯦ ꯑꯗꯣ ꯄꯨꯡ ꯀꯌꯥꯗ ꯇꯨꯝꯗꯣꯔꯤꯕ
ꯇꯨꯝꯗꯣꯔꯤꯕ
ꯍꯥꯏꯗꯤ ꯋꯥꯠꯂꯤꯕ꯭ꯔꯣ ꯇꯨꯝꯗꯧꯕ ꯎꯝ
ꯅꯪꯗꯤ ꯇꯨꯝꯒꯤꯔꯣꯏꯗ꯭ꯔꯥ
ꯍꯀꯥꯝꯗꯤ ꯐꯖꯅ ꯆꯜꯂꯕꯅꯤꯅꯦꯍꯦ ꯑꯩꯁꯦ ꯍꯀꯥꯝꯗꯤ ꯐꯖꯅ ꯆꯜꯂꯕꯅꯦꯕ ꯑ ꯇꯨꯝꯅꯤꯡꯉꯛꯑꯕꯅꯤ ꯇꯧꯔꯤꯁꯦ
ꯁꯥꯟꯅ ꯑꯗꯨꯝ ꯎꯏꯔꯕ ꯀꯩꯅꯣꯝ ꯇꯧꯔꯦ
ꯎꯝ ꯍꯧꯖꯤꯛꯁꯦ ꯋꯥꯕ ꯑꯗꯩ ꯁꯥꯕꯁꯨ ꯌꯥꯎꯁꯟ ꯁꯟꯕꯅꯦꯕ ꯍꯧꯖꯤꯛ ꯅꯤꯡꯊꯝꯊꯥ ꯑꯣꯏꯔꯝꯃꯒꯗꯤ ꯑꯗꯨꯃꯥꯏꯅꯗꯤ ꯇꯧꯔꯣꯏꯕ꯫ ꯅꯤꯡꯊꯝꯊꯥꯗꯅ ꯑꯃꯨꯛ ꯑꯩꯈꯣꯏꯒꯤ, ꯈꯔ ꯏꯪꯉ ꯂꯩꯕꯅꯤꯅ ꯑꯩꯈꯣꯏꯒꯤ ꯋꯥ